ꯅꯦꯠꯋꯥꯛ ꯀꯌꯥ ꯅꯨꯡꯉꯥꯏꯇꯕ ꯃꯥꯜ ꯇꯥꯏꯌꯦ ꯇꯥꯏꯌꯦ ꯅꯦꯠꯋꯥꯛ ꯅꯨꯡꯉꯥꯏꯇꯕ ꯃꯥꯜꯂꯦꯀꯣ ꯑꯍꯥꯟꯕꯩꯗꯣ
ꯍꯣꯏ ꯑꯣꯏꯕ ꯃꯥꯜꯂꯦ ꯀꯩꯒꯤꯅꯣ ꯑꯩꯉꯣꯟꯗꯗꯤ ꯇꯥꯠꯇꯕ ꯑꯩꯗꯤ ꯑꯗꯨꯝ ꯋꯥ ꯉꯥꯡꯕ
ꯑ ꯑꯩꯁꯨꯅꯦ ꯑꯗꯨꯝ ꯑꯩꯅ ꯋꯥ ꯉꯥꯡꯉꯦ ꯑꯗꯨꯒꯗꯤ ꯑꯦ ꯁꯤꯗꯤ ꯀꯩꯅꯣꯝ ꯇꯧꯔꯦ ꯇꯠꯂꯝꯗꯧ ꯃꯥꯜꯂꯦꯅꯀꯣ ꯍꯪꯕ꯭ꯔꯥ ꯑꯗꯨꯗ ꯑꯗꯨꯗꯩ ꯑꯩ ꯑꯩꯒꯤ ꯌꯦꯡꯉꯀꯥꯟꯗ ꯑꯗꯨꯝ ꯍꯥꯏꯔꯛꯏꯗꯣ ꯀꯩꯅꯣꯁꯨꯅꯦ ꯑꯩꯗꯤ ꯉꯛꯎꯏꯅꯦ ꯍꯥꯏꯕ
ꯍꯣꯏ
ꯑꯉꯥꯡ ꯃꯈꯣꯟ ꯌꯥꯝ ꯇꯥꯏꯌꯦ ꯅꯥꯀꯟꯗ ꯑꯣ ꯀ ꯏꯅꯥꯎꯄꯤ ꯀ ꯀꯩ ꯀꯅꯥ ꯑꯣꯏꯗꯣꯏꯅꯣ
ꯏꯆꯥ ꯑꯣꯏꯗꯣꯏꯅꯦ ꯏꯆꯥꯅꯨꯄꯤ ꯑꯣꯏꯗꯣꯏꯅꯦ
ꯑꯣ ꯑꯣ ꯑꯩ ꯈꯥꯟꯗꯕꯀꯣ ꯎꯝ ꯑꯥ
ꯑꯗꯣ ꯑꯁ ꯍꯣꯏ ꯑꯩ ꯃꯥꯁꯦ ꯑꯩꯒꯤ ꯄꯥꯔꯁ ꯂꯧꯊꯣꯛꯑꯒ ꯁꯥꯟꯅꯒꯦ ꯍꯥꯏꯕ ꯑꯗꯣ ꯑꯩꯅ ꯁꯥꯟꯅꯒꯅꯨ ꯍꯥꯏꯔꯒ ꯌꯥꯗꯕ ꯑꯩ ꯀꯥꯔꯠ ꯃꯌꯥꯝ ꯂꯧ ꯊꯣꯛꯑꯂꯒ ꯁꯥꯟꯅꯔꯦ ꯄꯥꯟ ꯀꯥꯔꯗꯒꯤ ꯑꯦꯇꯤꯑꯦꯝꯒꯨꯝꯕ ꯉꯥꯎꯕꯗ ꯌꯥꯗ꯭ꯔꯦꯗ
ꯑꯉꯥꯡ ꯑꯉꯥꯡꯗ ꯄꯥꯏꯍꯜꯂꯨꯅꯨ ꯃꯔꯝꯗꯤ ꯃꯥꯡꯅꯦꯕꯀꯣ ꯃꯣꯏꯗꯤ ꯈꯪꯗꯕꯅꯤꯅ
ꯑꯗꯨꯒꯤ ꯑꯁ
ꯑꯁ ꯑꯍ
ꯑꯥ ꯑꯥ ꯑꯥ ꯑ ꯑꯥ ꯎꯝ
ꯑꯣ ꯐꯖꯅ ꯃꯔꯣꯟ ꯃꯔꯤ ꯊꯣꯛꯑꯕꯣ
ꯑꯦꯍꯦ ꯊꯣꯛꯇ꯭ꯔꯤꯌꯦ ꯃꯥꯁꯦ ꯑꯧ ꯉꯥꯡꯕꯕꯨꯗꯤ ꯍꯧꯔꯦꯗꯣ ꯐꯖꯅ ꯊꯣꯛꯇ꯭ꯔꯤꯌꯦ ꯑꯗꯨꯒꯤ ꯑꯁ ꯑ
ꯃꯈꯨꯠꯇꯤ ꯌꯥꯎꯔꯝꯃꯅꯤ
ꯌꯥꯎꯋꯦ ꯄꯤꯛꯄꯒꯤ ꯊꯨꯕꯒ ꯑꯁ ꯃꯥꯡꯕꯁꯨ ꯃꯌꯥꯝ ꯃꯥꯡꯈ꯭ꯔꯕꯅꯤ ꯃꯥꯁꯦ
ꯑꯣ ꯏꯆꯥ ꯑꯃꯇꯪ ꯁꯨꯕꯗ ꯉꯥꯏꯔꯣ ꯏꯆꯥ ꯑꯃꯇꯪ ꯁꯨꯕꯗ ꯉꯥꯏꯔ
ꯍꯣꯏ ꯑꯃꯇꯪ ꯉꯥꯏꯔꯤ ꯑꯁꯤ ꯈꯛꯇ ꯑꯗꯨꯒꯤ ꯑ ꯃꯥꯡꯈ꯭ꯔꯦꯅ ꯊꯤꯕꯗ ꯃꯥꯅꯗꯤ ꯋꯥꯉꯥꯡꯗꯕꯤ ꯀꯗꯥꯏ ꯀꯗꯥꯏꯅꯣ ꯆꯠꯈꯤꯕ ꯑꯗꯨꯝ ꯃꯥꯡꯉꯦꯅꯦ ꯀꯣꯏꯊꯤ ꯊꯤꯕꯗ ꯂꯣꯏꯔꯦ ꯃꯔꯛ ꯃꯔꯛꯇꯤ ꯎꯝ
ꯎꯝ ꯃꯥꯅꯦ ꯀꯩꯅꯣ ꯇꯧꯕꯅꯦ ꯑꯉꯥꯡꯅꯤꯅ ꯋꯥ ꯉꯥꯡꯕ ꯈꯣꯠꯄꯁꯨ ꯐꯖꯅ ꯍꯩꯇ꯭ꯔꯤꯕꯅꯤꯅ ꯄꯥꯈꯠꯅꯤꯌꯦ
ꯑꯗꯨꯒꯤ
ꯑꯗꯨꯗꯤ ꯅꯣꯏꯅ ꯂꯧ ꯆꯠꯂꯗꯤ ꯃꯥꯗꯤ ꯀꯅꯥꯒ ꯂꯩꯍꯧꯗꯣꯏꯕ
ꯎꯝ ꯑꯩꯕꯨꯗꯤ ꯆꯠꯂꯣꯏ ꯑꯩ ꯅꯨꯄꯥ ꯆꯠꯈ꯭ꯔꯦ ꯀꯩꯅꯣ ꯑꯩꯈꯣꯏꯒꯤ ꯂꯧ ꯅꯠꯇꯦꯗ ꯆꯔꯆꯀꯤ ꯑꯩꯈꯣꯏ ꯆꯔꯆꯀꯤꯀꯣ
ꯑꯥꯎ ꯑꯥꯎ ꯑꯥꯎ
ꯑꯗꯨꯒꯤ ꯐꯧ ꯂꯤꯡꯒꯅꯤꯅ ꯑ ꯆꯠꯈꯤꯕ
ꯑꯣ ꯅꯣꯡ ꯅꯣꯡ ꯀꯟꯅ ꯆꯨꯕ꯭ꯔꯥ ꯑꯗꯣꯝꯗ
ꯎꯝ ꯀꯟꯅꯗꯤ ꯆꯨꯗꯕ ꯑꯗꯨꯝ ꯆꯨꯔꯒ ꯂꯩꯕ
ꯑ ꯑꯣ ꯄꯤꯠꯄꯥ ꯄꯤꯠꯄꯥ
ꯍꯣꯏ ꯑꯗꯨꯃꯥꯏꯅ ꯉꯔꯥꯡ ꯑꯍꯤꯡ ꯅꯨꯡ ꯑꯍꯤꯡ ꯆꯨꯞꯄ ꯆꯨꯋꯦ ꯍꯧꯖꯤꯛꯁꯨ ꯆꯨꯋꯦ ꯂꯦꯞꯇ꯭ꯔꯤ
ꯑꯧꯑꯣ ꯑꯗꯨ ꯌꯥꯕꯨ ꯌꯥꯗ꯭ꯔꯤꯕ꯭ꯔꯥ ꯂꯧ ꯀꯩꯅꯣ ꯇꯧꯕ ꯈꯣꯠꯄ ꯄꯦ ꯍꯥꯏꯗꯤ ꯅꯣꯡ ꯆꯣꯠꯂꯗꯤ ꯌꯥꯝ ꯅꯨꯡꯉꯥꯏꯇꯦꯗꯅ ꯑꯃꯨꯛ ꯅꯥꯟꯅꯅꯦꯕ
ꯎꯝ ꯈꯪꯗ꯭ꯔꯅꯦ ꯀꯃꯥꯏꯅ ꯇꯧꯁꯤꯔꯥꯅ ꯉꯥ ꯑꯁꯦꯡꯕꯗꯤ ꯑꯌꯨꯛ ꯉꯟ ꯇꯥ ꯆꯠꯅꯕ ꯍꯥꯏꯅꯕꯅꯤ ꯃꯣꯏꯗꯣ ꯑꯌꯨꯛ ꯉꯟꯇꯥ ꯆꯠꯇ꯭ꯔꯦ ꯍꯧꯖꯤꯛꯅ ꯆꯠꯂꯤ
ꯎꯝ ꯅꯨꯡꯊꯤꯟꯗꯤ ꯁꯥꯔꯝꯗꯕ꯭ꯔꯣ ꯉꯔꯥꯡ ꯅꯣꯡ ꯆꯨꯗ꯭ꯔꯤꯉꯩꯗ
ꯑꯪ ꯉꯔꯥꯡꯕꯨꯗꯤ ꯅꯣꯡ ꯆꯨꯗꯦꯕ ꯑꯗꯣ ꯉꯔꯥꯡ ꯑꯍꯤꯡꯗꯒꯤ ꯍꯧꯕ
ꯍꯣꯏ ꯅꯠꯇꯦ ꯅꯨꯡꯊꯤꯟ ꯁꯥꯗꯕ꯭ꯔꯕ ꯑꯩꯩꯅ ꯍꯥꯏꯗꯤ ꯑꯁ ꯅꯨꯡꯊꯤꯟꯗꯤ ꯈꯨꯠꯁꯥ ꯑꯃ ꯇꯧꯗ꯭ꯔꯣ
ꯎ ꯑꯣꯏꯌꯦ ꯅꯨꯡꯁꯥ ꯁꯥꯔꯗꯤ ꯌꯥꯝ ꯁꯥꯏꯌꯦ ꯑꯗꯣ ꯉꯁꯤꯅ ꯅꯣꯡ ꯆꯨꯕꯒꯤ ꯈꯔ ꯏꯪꯕ ꯋꯥꯅꯦ
ꯍꯣꯏ ꯍꯣꯏ ꯉꯔꯥꯡ ꯀꯥꯡ ꯅꯨꯃꯤꯠꯀ ꯑꯣꯏꯕꯒ ꯑꯁ ꯀꯣꯛ ꯉꯥꯎꯕꯅꯦꯃꯦ ꯁ꯭ꯋꯥꯏꯗ ꯁꯥꯕꯗꯣ
ꯑꯦ ꯀꯥꯡ ꯆꯠꯄ꯭ꯔꯣ ꯅꯣꯏꯗꯤ ꯀꯥꯡ
ꯀꯥꯡ ꯀꯥꯡꯂꯣ ꯀꯣꯏꯕꯗꯤ ꯆꯠꯇꯔꯦ ꯂꯥꯏ ꯈꯨꯔꯨꯝꯕ ꯑꯣꯏꯅ ꯊꯣꯛꯑꯦ ꯁ꯭ꯋꯥꯏꯗ ꯍꯥꯏꯗꯤ ꯁꯣꯔꯣꯛ ꯃꯌꯥ ꯅꯛꯑꯦꯕꯀꯣ ꯑꯩꯈꯣꯏꯗꯣ ꯃꯦꯟ ꯔꯣꯗ ꯃꯌꯥ ꯑꯗꯨꯗꯨꯒꯤ ꯂꯥꯛꯄ ꯑꯗꯨꯗ ꯑ ꯈꯨꯔꯨꯝꯃꯦ ꯑꯗꯨꯝ
ꯑꯦ ꯐꯩꯌꯦ ꯑꯩꯈꯣꯏꯅ ꯑꯩꯈꯣꯏꯕꯨꯗꯤ ꯑꯩ ꯅꯍꯥꯟ ꯇꯝꯄꯥꯛꯇ ꯂꯥꯛꯑꯒ ꯍꯌꯦꯡꯗꯤ ꯀꯥꯡ ꯁꯨꯇꯤꯅꯤ ꯕꯦꯡ ꯍꯥꯡꯉꯣꯏ ꯍꯥꯏꯕꯒꯤ ꯑꯩꯅ ꯆꯠꯄ ꯅꯨꯃꯤꯠꯇꯣ ꯂꯣꯏꯁꯤꯟꯅꯕ ꯍꯥꯏꯅ ꯍꯣꯠꯅꯔꯒ ꯂꯣꯏ ꯀꯩꯅꯣ ꯇꯧꯔꯒ ꯍꯜꯂꯛꯑꯦ
ꯑꯣ ꯌꯥꯔꯛꯄ꯭ꯔꯣ ꯕꯦꯡꯅꯨꯡ ꯑꯣ ꯍꯣꯏ ꯁꯨꯇꯤ ꯊꯥꯕꯅꯦ
ꯍꯣꯏ ꯑꯗꯨꯃꯥꯏ ꯍꯥꯏꯌꯦ ꯕꯦꯡ ꯆꯇꯤ ꯊꯥꯈ꯭ꯔꯅꯤ ꯍꯥꯏ
ꯎꯝ ꯎꯝ ꯎꯝ ꯈꯦꯆꯤ ꯆꯥꯕ ꯍꯩꯅꯕ꯭ꯔꯣ ꯅꯣꯏ
ꯍꯥꯥ
ꯈꯤꯁꯤ ꯄꯥꯝꯕꯔꯕ
ꯑꯗꯨꯝ ꯑ ꯆꯥꯕꯗꯤ ꯆꯥꯏꯌꯦ ꯑ
ꯎꯇꯤ ꯅꯨꯡꯇꯤꯗꯤ
ꯑꯧ ꯎꯇꯤꯕꯨꯗꯤ ꯑꯗꯨꯝ ꯆꯥꯏ ꯍꯥꯎꯋꯦ ꯎꯇꯤꯗꯤ ꯑ ꯎꯇꯤ ꯑꯁꯪꯕꯗꯣ ꯌꯥꯝ ꯄꯥꯝꯃꯦ ꯑꯗꯨꯕꯨꯗꯤ ꯄꯥꯝ ꯎꯝ ꯄꯥꯝꯃꯟꯕꯒꯤ ꯑꯩꯁꯨ ꯑꯗꯨꯝ ꯃꯔꯛ ꯃꯔꯛ ꯎꯁꯣꯏ ꯍꯥꯄꯒ ꯃꯔꯛ ꯃꯔꯛꯇꯤ ꯊꯣꯡꯉꯦ
ꯎꯁꯣꯏꯗꯤ ꯑꯗꯨꯝ ꯐꯪꯕ꯭ꯔꯥ ꯑꯗꯣꯝꯗ ꯐꯖꯅ꯫
ꯑꯥ ꯑꯗꯨꯝ ꯐꯪ
ꯍꯧ ꯍꯧꯕ꯭ꯔꯥ꯫
ꯍꯧꯕꯗꯤ ꯍꯧꯋꯦ ꯑ ꯌꯥꯝꯃꯗꯤ ꯍꯧꯗꯦ ꯑꯗꯣ ꯑꯩꯈꯣꯏ ꯑꯗꯨꯝ꯫ ꯍꯦꯛꯑꯒ ꯆꯥꯅꯤꯡꯉꯥꯏꯕꯨꯗꯤ ꯑꯗꯨꯝ ꯊꯣꯛꯄ ꯌꯣꯟꯅꯤꯡꯉꯥꯏꯕꯨꯗꯤ ꯂꯩꯇꯕ ꯑꯗꯨꯃꯥꯏꯟ ꯇꯧꯋꯦ꯫
ꯑꯣ ꯍꯥꯎꯗꯤ ꯍꯥꯎꯕꯅꯤꯀꯣ ꯎꯁꯣꯏꯗꯣ ꯑꯍꯥ ꯎꯁꯣꯏꯒꯤꯗ ꯀꯩꯅꯣ ꯇꯧꯔꯀꯥꯟꯗꯒ ꯇꯥꯕꯗꯣ ꯏꯔꯣꯟꯕ ꯑꯣꯏ ꯀꯩ ꯑꯣꯏ ꯎꯁꯣꯏ ꯅꯠꯇꯕ꯭ꯔꯥ ꯍꯥꯏꯁꯦ ꯑꯃ ꯂꯥꯢꯋꯥ ꯑꯣꯏ ꯃꯥꯜꯂꯦ ꯎꯝ ꯂꯥꯢꯋꯥ꯫
ꯑꯥ ꯍꯣꯏ ꯑꯥ ꯑꯩꯒꯤ ꯅ ꯎꯁꯣꯏ ꯑꯆꯧꯕ꯫ ꯀꯩꯅꯣꯒꯤꯗꯣ ꯑꯗꯣ ꯑꯊꯥꯕꯗꯣ ꯑꯣꯏꯗꯣꯏꯕ ꯎꯝ ꯑꯗꯨꯒꯤ ꯑꯣꯏꯗꯤ ꯇꯨꯝ ꯆꯥꯏ ꯃꯔꯛ ꯃꯔꯛ꯫
ꯎꯝ ꯅꯣꯏ ꯅꯣꯏꯔꯣꯝꯁꯦ ꯀꯔꯥꯏꯔꯣꯝ ꯑꯣꯏꯗꯣꯏꯅꯣ ꯑꯩ ꯈꯪꯗꯤ ꯈꯪꯅꯤꯡꯉꯦꯗꯣ ꯅꯪ ꯍꯥꯏꯕ ꯇꯟꯕ꯭ꯔꯥ꯫
ꯑ ꯑꯁꯤꯗ꯫
ꯅꯨꯡꯉꯥꯏꯇꯕ꯭ꯔꯥ ꯑꯍꯥ ꯀꯩꯁꯨꯕꯨꯗꯤ ꯀꯥꯏꯗꯕꯅꯦ ꯑꯗꯨꯝ꯫ ꯀꯩꯁꯨꯕꯨꯗꯤ ꯀꯥꯏꯗꯕꯅꯦ ꯑꯗꯨꯝ ꯏꯆꯝ ꯆꯝꯅ ꯍꯥꯏꯗꯤ ꯁꯥꯏꯗꯠꯇ ꯑꯗꯨꯝ ꯍꯥꯏꯔꯛꯑꯁꯨ꯫
ꯑꯦ ꯀꯩꯅꯣꯔꯣꯝꯗ ꯑꯣꯏꯌꯦ ꯑꯗꯨꯗꯤ ꯑ ꯄꯂꯦꯜ ꯔꯣꯝ ꯑꯣꯏꯗꯨꯏꯅꯦ ꯑꯩꯁꯦ꯫
ꯑꯣ ꯑꯣ ꯃꯣꯔꯦ ꯆꯠꯄꯔꯣꯝ꯫
ꯑꯥꯎ ꯑꯗꯣꯝꯗ ꯑꯣꯏꯗꯣꯏꯕ ꯎꯝ ꯍꯦ ꯍꯦ꯫
ꯌꯥꯝ ꯂꯥꯞꯅ ꯁꯥꯟꯅꯔꯦ ꯑꯩꯗꯤ ꯈꯪꯅꯤꯡꯗ꯭ꯔꯣ ꯑꯩ ꯀꯥꯏꯗꯩꯅꯣꯅꯦ꯫
ꯑꯍꯥ ꯈꯪꯅꯤꯡꯉꯦ ꯑꯗꯣ ꯍꯪꯕ ꯇꯟꯕꯒꯦ ꯍꯦ
ꯑꯦ ꯀꯩꯗꯧ ꯇꯟꯗꯣꯏꯅꯣ ꯍꯩ ꯑꯩ ꯃꯣꯏꯔꯥꯡꯗꯒꯤ ꯂꯥꯞ ꯇ꯭ꯔꯥ ꯏꯕꯥꯅꯤ ꯋꯥꯔꯤ ꯁꯥꯅꯩꯖꯦ꯫
ꯑꯣ ꯑꯁꯤꯗꯤ ꯁꯤ ꯃꯇꯥꯡꯗꯒꯤ ꯑꯁ꯫ ꯃꯤ ꯑꯊꯥꯞ ꯑꯊꯥꯞꯄꯗꯁꯨ ꯊꯦꯠ ꯊꯦꯡꯅꯕ ꯐꯪꯉꯦ ꯑꯁꯦꯡ
ꯃꯥꯅꯦ ꯍꯣꯏ ꯅꯨꯡꯁꯤꯗ꯭ꯔꯥ ꯑꯩ ꯀꯩꯅꯣ ꯑ ꯃꯣꯏꯔꯥꯡ ꯂꯥꯏ ꯊꯥꯡꯖꯤꯡ ꯈꯪꯕ꯭ꯔꯥ ꯏꯙꯧ ꯏꯕꯨꯙꯧ ꯊꯥꯡꯖꯤꯡ ꯍꯥꯏꯅ ꯑꯃ ꯑꯗꯨꯝ ꯌꯥꯎꯕꯗꯣ꯫ ꯐꯣꯟꯗꯒ ꯑꯗꯨꯝ ꯈꯪꯉꯝꯅꯦ ꯍꯔꯥꯎꯐꯝꯗꯣ ꯑꯗꯨꯋꯥꯏꯗꯒꯤ꯫
ꯀꯣꯏꯕꯗꯤ ꯆꯠꯄꯗꯤ ꯆꯠꯈ꯭ꯔꯦ ꯑꯗꯣ ꯀꯥꯎꯊꯣꯛꯈ꯭ꯔꯦ ꯑꯩꯁꯨ꯫
ꯑꯣ ꯁꯦꯟꯗ꯭ꯔꯥ ꯔꯣꯝꯗꯒ ꯂꯥꯛꯈ꯭ꯔꯕꯣ꯫
ꯎꯝ ꯂꯥꯛ꯭꯭꯭꯭ꯈ꯭ꯔꯦ ꯎꯝ꯫
ꯎꯝ ꯑꯍꯣꯏ ꯅꯨꯡꯗꯤ ꯅꯨꯡꯉꯥꯏꯕꯅꯦ ꯑꯗꯣ ꯑꯩꯈꯣꯏꯗ ꯑꯃꯨꯛꯀ ꯅꯛꯄꯩ ꯆꯠ ꯆꯠ ꯆꯠ ꯀꯩꯅꯣ ꯇꯧꯔꯦ ꯆꯠꯅꯤꯡꯗꯔꯦ ꯑꯗꯨꯝ꯫
ꯑ ꯅꯥꯥꯛꯄꯒꯤꯀꯣ
ꯍꯣꯏ ꯍꯣꯏ ꯍꯣꯏ ꯅꯛꯃꯟꯗꯅ ꯅꯛꯑꯦꯕ ꯈꯪꯉꯕ꯭ꯔꯥ ꯍꯥꯏꯗꯤ ꯑꯗꯨꯝ ꯏꯁꯣꯗ ꯇꯣꯡꯉꯀꯥꯟꯗ ꯑꯗꯨꯝ ꯆꯠ ꯄꯗ ꯏꯌꯧꯗ ꯌꯧꯔꯦꯗꯣ ꯑꯗꯨꯝ꯫
ꯑꯥꯍ ꯍꯌꯦꯡ
ꯑꯁ ꯑꯗꯣ ꯑꯗꯣꯝꯒꯤ ꯎꯝ ꯑꯗꯣꯝꯒꯤ ꯂꯥꯏꯟꯒꯤꯗꯤ ꯀꯣ ꯌꯥꯝ ꯅꯨꯡꯉꯥꯏꯕꯅꯦ ꯆꯠꯄꯕꯨꯗꯤ ꯄꯥꯂꯦꯟꯂꯣꯝꯒꯤꯗꯤ ꯀꯩꯅꯣ ꯍꯥꯏꯗꯤ ꯏꯟꯁꯥꯡꯅ ꯅꯥꯄꯤ ꯀꯔꯤ ꯀꯔꯥ ꯌꯣꯟꯕ ꯈꯣꯠꯄ ꯑꯗꯨꯗ ꯍꯩ ꯔꯥ ꯀꯔꯤ ꯀꯔꯥ ꯂꯝꯕꯤꯗꯒ ꯃꯌꯥꯝ ꯌꯣꯟꯕꯗꯣ꯫ ꯑꯗꯨ ꯈꯪꯗꯦ ꯑ ꯑ ꯑꯈꯣꯏꯅ ꯃꯣꯔꯦ ꯆꯠꯂꯤꯉꯩꯗ ꯀꯣꯔꯣꯅꯥ ꯌꯧꯗ꯭ꯔꯤꯉꯥꯢꯗꯅꯦ꯫ ꯖꯥꯠꯅꯤ ꯑꯗꯣꯝ ꯆꯠꯄꯗ꯫
ꯎꯝ ꯎꯝ ꯍꯧꯖꯤꯛꯁꯨ ꯑꯗꯨꯝ ꯌꯣꯜꯂꯦ ꯂꯝꯕꯤ ꯂꯝꯕꯤꯗ ꯍꯥ ꯍꯥ
ꯑꯁ ꯁꯥꯏꯗ ꯑꯃꯨꯛ ꯀꯩꯅꯣ ꯇꯧꯕꯁꯦ ꯀꯜꯂꯤ ꯑ ꯅꯣꯡꯆꯨꯔꯁꯨ ꯑꯗꯨꯝ ꯁꯥꯗ꯭ꯔꯣ꯫ ꯍꯨꯖꯤꯛꯀꯥꯟꯁꯦ꯫
ꯍꯣꯏ ꯍꯣꯏ ꯑꯣꯏꯌꯦ ꯑꯁꯤꯡꯕ꯫
ꯑꯗꯨꯗꯤ ꯑꯩꯁꯨ ꯑꯣꯝꯆꯥꯛꯅꯩ ꯍꯥꯏꯕ ꯑꯗꯨꯝ ꯑꯣꯝꯆꯥꯛꯅꯔꯒ ꯑꯗꯨꯝ ꯂꯩꯑꯕ ꯅꯪꯒꯤ ꯅꯨꯡꯊꯤꯜꯗꯤ ꯀꯩꯀꯩ ꯇꯧꯗꯣꯏꯕ ꯑꯗꯨꯗꯤ
ꯑ ꯀꯌꯥꯝ ꯇꯧꯗꯦ ꯑꯉꯥꯡꯈꯛ ꯁꯦꯟꯅꯔꯒ ꯑꯁ ꯑꯉꯥꯡ ꯉꯥꯎꯕꯒꯤ ꯊꯕꯛꯁꯨ ꯀꯌꯥꯝ ꯇꯧꯕ ꯌꯥꯗꯦ
ꯃꯥꯅꯦ ꯃꯥꯅꯦ ꯃꯃꯥ ꯑꯣꯏꯔꯝꯅꯤꯅꯀꯣ ꯃꯃꯥ ꯑꯣꯏꯔꯝꯅꯤꯅ ꯆꯥꯊꯣꯛꯄꯁꯨ ꯌꯥꯗ꯭ꯔꯦ ꯌꯣ ꯃꯥ ꯑꯗꯨꯝ ꯁꯦꯟꯅꯔꯒ ꯑꯋꯥꯕ ꯀꯣꯛꯇꯤ ꯉꯥꯎꯕꯅꯦ ꯀꯣꯛꯇꯤ ꯉꯥꯎꯕꯅꯤꯀꯣ ꯑꯉꯥꯡ ꯁꯦꯅꯕ ꯑꯗꯨꯅꯦ ꯑꯁ ꯀꯥꯄꯛꯏꯁꯦ ꯅꯨꯄꯤ ꯅꯠꯇ꯭ꯔꯣ
ꯑꯥꯎ ꯅꯨꯄꯤꯅꯤ ꯅꯨꯄꯤ ꯃꯆꯥ ꯑꯣꯏꯕꯒꯤꯝ ꯎꯝ
ꯑꯣ ꯑꯣ ꯅꯨꯄꯤꯗꯤ ꯅꯨꯡꯁꯤꯌꯦ ꯑꯩꯗꯤ ꯅꯨꯄꯤꯅ ꯍꯦꯟꯅ ꯌꯥꯝ ꯅꯨꯡꯁꯤꯖꯩꯑꯕ
ꯑ ꯑ ꯅꯨꯄꯤ ꯑꯣꯏꯔꯁꯨ ꯑꯩ ꯅꯨꯄꯥꯒꯨꯝꯅ ꯃꯈꯨꯠꯁꯦ
ꯑꯥ ꯑꯥ ꯍ‌ꯣꯏ ꯌꯥꯎꯕꯤꯗꯣ ꯍꯧꯖꯤꯛ ꯍꯧꯖꯤꯛꯀꯥꯟꯒꯤ ꯑꯉꯥꯡꯖꯤꯡꯒꯤ ꯍꯧꯅ ꯁꯥꯥꯅꯦ ꯑꯗꯣ ꯌꯥꯝꯅ ꯀꯩꯅꯣ ꯇꯧꯕꯅꯦ ꯃꯔꯦꯡ ꯃꯔꯦꯡ ꯃꯔꯦꯡ ꯆꯠꯄꯤ ꯑꯗꯨ ꯑꯗꯒꯤ ꯁꯤꯡꯖꯨ ꯁꯤꯡꯉ‌ꯦꯕ ꯍꯧꯖꯤꯛꯀꯥꯟꯗꯤ ꯍꯥꯏꯗꯤ ꯀꯩꯅꯣ ꯇꯧꯔꯤꯉꯩꯗꯀꯣ ꯑ ꯍꯧꯖꯤꯛꯀꯥꯟ ꯆꯥꯔꯤꯕ ꯍꯤꯗꯥꯛ ꯃꯌꯥꯝ ꯃꯃꯥ ꯃꯃꯥꯅ ꯃꯤꯔꯣꯜꯂꯤꯉꯥꯏꯗ ꯆꯥꯈꯤꯕꯁꯤꯡꯗꯨ ꯑꯗꯨꯅꯁꯨꯅꯦ ꯀꯣꯛꯇꯨ ꯄꯨꯔꯥ ꯑꯍꯟꯒꯤ ꯀꯣꯛꯇ ꯊꯣꯛꯂꯛꯇ꯭ꯔꯣ ꯃꯣꯏꯅ ꯍ‌ꯦꯟꯅ ꯁꯤꯡꯉꯝꯅꯤꯗ ꯑꯗꯨꯅꯦꯁꯦ ꯃꯣꯏꯅꯦ ꯁꯤꯡꯉꯝꯅꯤ ꯁꯤꯡꯕꯅ ꯌꯥꯝꯅ ꯑꯉꯥꯡꯁꯤꯡ ꯒ꯭ꯌꯥꯟ ꯇꯥꯕꯅꯦ ꯍꯧꯖꯤꯛꯀꯥꯟ ꯑꯉꯥꯡ ꯐꯣꯟꯗꯤ ꯌꯦꯡꯗ꯭ꯔꯣ ꯃꯥ
ꯌꯦꯡꯕꯅꯤ
ꯑꯗꯨꯅꯦꯁꯦ ꯐꯣꯟ ꯐꯣꯟ ꯌꯦꯡꯕ ꯌꯥꯝ ꯀꯟꯕꯅꯦ ꯍꯧꯖꯤꯛꯀꯥꯟ ꯑꯉꯥꯡꯁꯤꯡꯁ‌ꯦ ꯉꯥꯡꯑꯁꯨ ꯆꯥꯛ ꯏꯟꯕ ꯈꯣꯠꯄ ꯑꯗꯨꯝ ꯍꯩꯅꯈꯤꯕꯒꯤꯀꯣ
ꯍꯣꯏ
ꯑꯗꯨ ꯑꯗꯣ ꯍꯥꯟꯅꯒꯤ ꯃꯃꯥꯡꯉꯩꯗ ꯑ ꯅꯪ ꯀꯩꯅꯣ ꯇꯧꯕ꯭ꯔꯥ ꯇ꯭ꯋꯦꯟꯇꯤ ꯄ꯭ꯂꯁ ꯂ ꯅꯪ ꯆꯍꯤ
ꯍꯣꯏ ꯑꯣꯏꯗꯣꯏꯅꯦ ꯑ ꯊꯥꯔꯇꯤ ꯄ꯭ꯂꯁ ꯑꯣꯏꯗꯣꯏꯅꯦ ꯑꯩꯁꯦ
ꯊꯥꯔꯇꯤ ꯄ꯭ꯂꯁ ꯑꯣ ꯑꯗꯨ ꯗꯤ ꯑ ꯏꯁ‌ ꯑꯗꯨꯗꯤ ꯑꯣ ꯑꯣ ꯑꯣ ꯑꯥ ꯑꯣ ꯑꯗꯨꯗꯤ ꯑꯩ ꯅꯪ ꯅꯪ ꯍꯥꯏꯁꯦ ꯁꯣꯏꯔꯦ ꯏꯆꯦ ꯑꯩꯅ ꯇ꯭ꯋꯦꯟꯇꯤ ꯄ꯭ꯂꯁ ꯑꯣꯏꯗ‌ꯣꯏꯅꯦ ꯑꯗꯨ ꯑꯩꯈꯣꯏꯅ ꯄꯤꯛꯏꯉꯩꯗꯒ ꯌꯥꯝ ꯁꯥꯟꯅꯔꯛꯄꯗꯣ ꯐꯣꯟ ꯌꯥꯎꯗꯣꯏ ꯁꯥꯟꯅꯔꯛꯄꯗꯣ ꯅꯨꯡꯉꯥꯏꯌꯦꯕ ꯑꯗꯨꯅꯦꯅ ꯅꯠꯇ꯭ꯔꯥ ꯄꯤꯛꯏꯉꯥꯏꯒꯤ ꯑꯗꯨ ꯃꯊꯣꯡ ꯃꯔꯝ ꯈꯪꯗꯕꯤ ꯁꯥꯟꯅꯕꯗꯣ ꯑꯗꯨꯅꯦ ꯅꯨꯡꯉꯥꯏꯇ꯭ꯔꯥ ꯎꯝ ꯀ ꯀꯩꯅꯣ ꯇꯧ ꯍꯥꯏꯗꯤ ꯅꯪ ꯅꯪꯅ ꯑꯗꯨꯝ ꯍꯥꯏ ꯂꯩꯔꯦ ꯑꯩꯁꯦ ꯑꯥ ꯀꯩ ꯍꯥꯏꯗꯅꯣ ꯁꯤ ꯑꯩꯗꯨꯝ ꯍꯩꯅꯈꯤꯕꯗꯣ ꯏꯃꯥꯟꯅꯕꯤꯁꯤꯡ ꯋꯥꯔꯤ ꯁꯥꯟꯅꯕꯗ ꯑꯗꯨꯒꯤꯅꯤ ꯅꯤꯀꯣ ꯀꯩꯀꯩ ꯑꯇꯣ ꯑꯇꯣꯞꯄ ꯊꯕꯛꯇꯤ ꯀꯩꯀꯩ ꯇꯧ ꯇꯧꯔꯤꯒꯦ
ꯑꯁ ꯏꯕꯥꯅꯤꯁꯦ ꯎꯝ ꯀꯥ ꯊꯣꯏꯅ ꯇꯧꯗꯦꯗ ꯂꯧ ꯍꯤꯡꯒꯣꯜ ꯑꯣꯏꯅ ꯀꯣꯏꯌꯦ ꯀꯣꯕꯤꯒꯨꯝꯕ ꯐꯗꯤꯒꯣꯝꯒꯨꯝꯕ
ꯑꯥ ꯑꯗꯨ ꯄꯨꯂꯞ ꯄꯨꯜꯂꯞ ꯌꯣꯜꯂꯤꯔꯕ ꯁꯤꯖꯟꯗ
ꯎꯝ ꯀꯩꯅꯣ ꯑ ꯍ ꯍꯧꯖꯤꯛꯇꯤ ꯀꯣꯕꯤꯁꯨ ꯈꯔ ꯋꯥꯠꯂꯤꯌꯦ ꯏꯕꯥꯅꯤꯒꯤꯁꯦ ꯑꯗꯨꯒ ꯐꯗꯤꯒꯣꯝꯁꯦ ꯈꯤꯇꯪ ꯋꯥꯠꯄ ꯑꯗꯨꯝ ꯃꯊꯪ ꯍꯞꯇꯥꯒꯨꯝꯕꯗꯤ ꯑꯥ ꯌꯣꯟꯕ ꯌꯥꯔ ꯌꯥꯔꯗ꯭ꯔꯥ ꯈꯪꯗꯦ ꯑꯗꯣ
ꯑꯣ ꯀꯩꯅꯣꯗ ꯌꯣꯟꯗꯣꯏꯔꯣ ꯑꯗꯨꯗꯤ ꯑ ꯏꯝꯐꯥꯜ ꯂꯣꯝꯗ ꯌꯣꯟꯗꯣꯏꯔꯣ ꯅꯠꯇ꯭ꯔꯒ ꯑꯗꯥꯏꯗ ꯑꯗꯨꯝ ꯌꯣꯟꯗꯣꯏꯔꯣ
ꯎꯝ ꯑꯁꯤꯗ ꯃꯣꯏ
ꯂꯧꯕ ꯂꯥꯛꯄ꯭ꯔꯥ ꯄꯨꯂꯞ ꯄꯨꯂꯞ ꯂꯧꯕꯤꯗꯣ
ꯎꯝ ꯄꯨꯂꯞ ꯄꯨꯂꯞ ꯂꯧ ꯂꯧ ꯃꯣꯏꯁꯦ ꯑ ꯂꯧ ꯑꯣꯏꯅ ꯂꯧꯅꯩꯌꯦ ꯃꯣꯏꯅ ꯂꯧꯕꯁꯦ
ꯑꯥ
ꯑꯩꯈꯣꯏꯅ ꯄꯤꯔꯗꯤ ꯂꯧ ꯑꯣꯏꯅ ꯂꯧꯔꯒ ꯑ ꯂꯧ ꯑꯩꯒꯤ ꯄꯩꯁꯥꯗꯤ ꯍꯤꯡꯁꯥꯞ ꯑꯁꯨꯃꯛ ꯁꯤꯃꯣꯛ ꯍꯥꯏꯔꯒ ꯃꯣꯏꯅ ꯑꯗꯨ ꯂꯧꯔꯒ ꯃꯣꯏꯅ ꯃꯣꯏ ꯃꯊꯟꯇ ꯐꯣꯏꯖꯕ ꯐꯣꯏꯕ ꯌꯣꯟꯗꯣꯏꯕ ꯑꯗꯨꯃꯥꯏꯅ
ꯑꯣ ꯑꯣ ꯑꯣ ꯑꯣ ꯃꯤ ꯅꯦꯛꯄꯩ ꯋꯥꯔꯤꯅꯤꯅꯦ
ꯑꯣ ꯑ ꯈꯪꯗꯦ ꯃꯣꯏꯅ ꯂꯧ ꯑꯣꯏꯅ ꯂꯩꯕ ꯂꯩꯕ ꯈꯣꯏꯗꯅ
ꯑꯣ ꯑꯣ ꯑꯣ ꯑꯣ ꯎꯝ ꯀꯌꯥ ꯈꯪꯗꯔꯦ ꯍꯥꯏꯗꯤ ꯂꯩꯗꯤ ꯂꯩꯔꯝꯅꯦꯕ ꯑꯗꯨꯃꯥꯏꯅꯀꯣ
ꯎꯝ ꯎꯝ ꯍꯣ ꯍꯣꯏ ꯍꯣꯏ ꯑꯩꯁꯨ ꯑꯁꯤꯗ ꯂꯥꯛꯄ ꯀꯥꯟꯗ ꯑ ꯏꯕꯅꯤꯁꯨ ꯑ ꯎꯝ ꯑꯩꯁꯦ ꯑꯥ ꯇꯃꯦꯡꯂꯣꯡꯗ ꯑꯣꯏꯌꯦ
ꯑꯣ ꯑꯁ ꯀꯣꯝꯂꯥ ꯌꯥꯝꯅ ꯀꯩꯅꯣ ꯇꯧꯕꯅꯤꯅꯦ
ꯍꯥꯏ ꯀꯣꯝꯂꯕꯨꯗꯤ ꯑꯥ ꯂꯩꯕꯅꯤ ꯑꯥ
ꯑꯗꯨꯅꯦꯁꯦ
ꯍ
ꯍꯧꯖꯤꯛꯇꯤ ꯆꯠꯇ꯭ꯔꯦ
ꯍꯧꯖꯤꯛꯇꯤ ꯎꯝ ꯅꯍꯥꯟ ꯃꯔꯛ ꯃꯔꯛꯄꯨꯗꯤ ꯆꯠꯂꯦ ꯑꯗꯣ ꯆꯍꯤ ꯑꯩꯅ ꯆꯠꯇꯕꯁꯦ ꯆꯍꯤ ꯑꯅꯤ ꯁꯨꯒꯗꯧꯔꯦ ꯍꯟꯗꯛꯅ
ꯑꯣ ꯑꯣ ꯏꯆꯦꯒꯤ ꯏꯆꯤꯜ ꯏꯅꯥꯎꯗꯤ ꯀꯌꯥꯅꯣ
ꯑꯩꯈꯣꯏ ꯃꯉꯥ ꯁꯨꯋꯦ
ꯑꯣ
ꯑꯩꯅ ꯑꯇꯣꯟꯕꯤ ꯑꯣꯏꯌꯦ ꯑꯇꯣꯟꯕꯤ ꯑꯣꯏꯌꯦ ꯃꯣꯏꯅ ꯑꯇꯣꯞꯄꯅ ꯑꯍꯟ ꯏꯆꯦ ꯑꯅꯤ ꯇꯥꯃꯣ ꯑꯅꯤ ꯑꯣꯏꯌꯦ ꯃꯣꯏꯁꯦ ꯂꯣꯏ ꯌꯨꯝ ꯄꯥꯟꯅꯈ꯭ꯔꯦ ꯃꯆꯥ ꯑꯅꯤ ꯑꯅꯤ ꯑꯍꯨꯝ ꯑꯍꯨꯝ ꯃꯔꯤ ꯃꯔꯤ ꯁꯨꯔꯦ ꯑꯩꯅ ꯂꯥꯁ ꯑꯁꯤꯅꯦ ꯈꯨꯟꯗ ꯉꯥꯛ ꯑꯣꯏꯌꯦ ꯑꯃꯅ ꯑꯩꯅ ꯑꯁꯤꯗ ꯑꯣꯏꯕ ꯑꯇꯣꯞꯄꯒꯤ ꯈꯨꯟꯗ ꯑꯗꯨꯝ ꯁꯣꯟ ꯃꯦꯆꯟ ꯑꯣꯏꯌꯦ
ꯑꯣ ꯎꯝ ꯎꯝ ꯅꯨꯡꯉꯥꯏꯇꯌꯦ ꯆꯍꯤ ꯑꯅꯤ ꯍꯦꯟꯅ ꯆꯠꯇꯕꯗꯣ ꯎꯝ ꯑꯗꯨꯝ ꯎꯅꯤꯡꯕꯅꯦꯕ ꯏꯆꯤꯟ ꯏꯅꯥꯎ ꯏꯃꯥ ꯏꯄꯥꯗꯤ ꯂꯩ ꯏꯃꯥ ꯕꯕꯥꯗꯤ ꯂꯩꯔꯤꯕ꯭ꯔꯣ
ꯂꯩꯔꯤꯌꯦ ꯎꯝ ꯃꯣꯏꯅꯗꯤ ꯂꯥꯛꯑꯣ ꯂꯥꯛꯑꯣꯅꯗꯤ ꯍꯥꯏꯕ ꯑꯩꯅꯗꯤ ꯁꯤꯗ ꯑꯉꯥꯡꯁꯨ ꯑꯃꯨꯛꯁꯨ ꯑꯗꯨꯒ ꯏꯕꯥꯅꯤꯁꯨ ꯇꯣꯉꯥꯟꯅ ꯆꯥꯕ ꯇꯣꯉꯥꯟꯅ ꯊꯣꯛꯈ꯭ꯔꯦꯕ ꯏꯕꯥ ꯅꯤꯁꯦ ꯑꯗꯨꯒꯤ ꯍꯣꯏ ꯇꯣꯉꯥꯟ ꯆꯥꯔꯦ ꯎꯝ
ꯑꯁ ꯑꯗꯨ ꯑꯉꯥꯡ ꯄꯤꯛꯏꯅꯤꯅ ꯉꯝꯅ ꯍꯣꯠꯅꯔꯛꯄꯗꯗꯤ ꯅꯕꯥꯅꯤ ꯉꯥꯎꯕꯅꯦꯕ
ꯍꯣꯏ ꯑꯗꯨꯒꯤ ꯑꯗꯣ ꯑꯩꯅ ꯂꯥꯛꯄꯗꯣ ꯍꯣꯏ ꯑꯗꯨꯃꯥꯏ ꯑꯣꯏꯌꯦ ꯄꯤꯛ꯭ꯔꯁꯨ ꯎꯝ
ꯍꯣꯏ ꯍꯣꯏ ꯍꯣꯏ ꯑꯉꯥꯡ ꯑꯗꯣ ꯑꯉꯥꯡ ꯄꯤꯛꯇꯤ ꯄꯤꯛꯏꯑ ꯅꯣꯏ ꯇꯣꯉꯥꯟ ꯆꯥꯔꯤꯗꯣ ꯅꯨꯡꯉꯥꯏꯇꯦ ꯎꯝ ꯍꯥꯏꯗꯤ ꯁꯨꯔꯒ ꯀꯩꯅꯣ ꯇꯧꯕꯅꯤꯅꯗꯤ ꯊꯕꯛ ꯏꯪꯈꯥꯡ ꯇꯧꯈꯤꯕ ꯑꯣꯏꯗꯤ ꯑꯃꯨꯛ ꯐꯕ